ꯌꯥ
ꯇꯥꯔꯕ꯭ꯔꯣ ꯇꯥꯔꯕꯣ
ꯍꯜꯂꯣ
ꯇꯥꯔꯦ ꯇꯥꯔꯦ
ꯑꯣ ꯇꯥꯔꯦ ꯇꯥꯔꯦ ꯑꯃꯨꯃꯨꯛ ꯀꯩꯅꯣꯝ ꯇꯧꯋꯦ ꯍꯥꯏꯕ ꯃꯁꯥ ꯃꯇꯟꯗ ꯃꯃꯥꯡꯒꯤꯗꯨꯕꯨꯗꯤ ꯇꯥꯛꯁꯇꯤ ꯆꯠꯇꯦꯀꯣ ꯖꯦꯔꯣꯅ ꯆꯠꯈꯤꯗ꯭ꯔꯦꯕꯀꯣ
ꯑ
ꯑꯗꯨ ꯃꯊꯟꯗ ꯎꯪ ꯂꯩꯔꯒ ꯅꯦꯠꯁꯨ ꯌꯥꯝ ꯅꯨꯡꯉꯥꯏꯅꯗꯦ ꯍꯥꯏꯕ ꯃꯣꯏ ꯆꯦꯛ ꯆꯪꯕꯒꯀꯣ ꯅꯦꯠꯁꯦ ꯑꯗꯨꯝ ꯇꯧꯋꯦ ꯅꯍꯥꯟꯖꯨ ꯇꯧꯋꯦꯕ ꯁꯟꯗꯤꯞ ꯑꯩꯈꯣꯏꯅꯤꯖꯨ ꯎꯪꯉ ꯂꯩꯗꯅꯀꯣ
ꯍꯣꯏ ꯑꯞꯗꯦꯠ ꯂꯥꯛꯑꯒ ꯏꯟꯁꯇꯣꯂꯤꯡ ꯇꯧꯕ ꯁꯨꯌꯥ ꯌꯥꯗꯝꯅꯦꯕ ꯍꯟꯗꯛ
ꯍꯥꯟꯅꯒ ꯃꯥꯟꯅꯗꯝꯅꯦꯕ ꯍꯥꯟꯅꯗꯤ ꯌꯥꯔꯦ ꯑꯗꯨ ꯈꯪꯗꯦ ꯃꯣꯏ ꯁꯣꯏꯔꯤꯖꯦ ꯑꯃ ꯇ꯭ꯔꯥꯟꯁꯀ꯭ꯔꯤꯞꯁꯟꯗꯨꯗꯩ ꯄꯨꯂꯞ ꯁꯣꯏꯒ꯭ꯔꯖꯥꯠꯅꯦ ꯃꯣꯏꯁꯦ
ꯎꯝ
ꯀꯗꯥꯏꯗꯒꯤ ꯃꯣꯏꯗꯨꯗꯤ ꯏꯕ ꯑꯣꯏꯗꯤ ꯐꯩ ꯑꯗꯨꯁꯨ ꯅꯠꯇꯦ ꯀꯥꯏꯗꯩꯩ ꯄꯩꯁ ꯄꯩꯁꯥꯒ ꯗ꯭ꯌꯨ ꯇꯥꯔꯝꯃꯅꯦ ꯍꯥꯏꯕ
ꯑꯗꯨ ꯃꯣꯏ ꯀꯝꯄꯦꯅꯤꯒꯤ ꯐꯟꯅꯦ ꯍꯥꯏꯔꯒꯁꯨ ꯑꯗꯨ ꯀꯥꯏꯗꯒꯤ ꯑꯗꯨꯗꯤ ꯑꯦ ꯑꯥꯏ ꯑꯃ ꯆꯥꯠꯕꯣꯠ ꯑꯃ ꯀꯩꯅꯣꯝ ꯇꯧꯔꯒ ꯑꯗꯨꯝ ꯃꯅꯤꯄꯨꯔꯤꯗ ꯍꯟꯇꯣꯛꯍꯟꯕꯅ ꯑꯗꯨꯅ ꯍꯦꯟꯅ ꯐꯗꯧꯔꯦ ꯅꯍꯥꯟ ꯅꯨꯄꯥ ꯑꯃꯅ ꯄꯨꯊꯣꯛꯈ꯭ꯔꯝꯅꯤ
ꯑꯣ ꯑꯗꯨꯅꯕꯨ ꯍꯦꯟ ꯐꯔꯅꯤ ꯃꯣꯏ ꯑꯗꯨ ꯄꯩꯁꯥꯗꯤ
ꯑꯗꯨꯅꯦ ꯍꯥꯏꯖꯦ ꯁꯤꯗꯤ ꯀꯗꯥꯏꯗꯒꯤ ꯃꯃꯥꯡꯗꯗꯤ ꯂꯥꯛꯄꯅꯦꯕ ꯄꯩꯁꯥꯥꯖꯦ ꯆꯪꯗꯤ ꯑꯗꯨꯝ ꯆꯪꯉꯛꯄꯅꯦꯕ
ꯑꯩ ꯍꯖꯤꯛꯀꯤ ꯅꯉꯣꯟꯗ ꯇꯧꯕꯗꯣ ꯖꯤꯔꯣ ꯑꯅꯤ ꯆꯠꯈ꯭ꯔꯦ ꯍꯥꯕ
ꯑꯗꯨꯅ ꯍꯥꯏꯖꯦ ꯆꯠꯂꯗꯤ ꯅꯪ ꯀꯩꯅꯣ ꯇꯧꯑꯣ ꯅꯪꯅ ꯄꯥꯏꯔꯗꯤꯅꯦ ꯑꯩ ꯀꯛꯂꯛꯑꯣꯏꯕ ꯅꯪꯒꯤ ꯅꯝꯕꯔꯕꯨ ꯆꯠꯂꯗꯤꯅꯦ
ꯑꯗꯨꯝ ꯍꯥꯏꯔꯣꯕ ꯇꯥꯗ꯭ꯔꯒꯖꯨ ꯑꯗꯨꯝ ꯑꯩ ꯑꯗꯨꯝ ꯄꯥꯏꯕꯤꯒꯦꯕ
ꯑꯣ ꯑꯩꯗꯤ ꯑꯩꯅ ꯅꯉꯣꯟꯗ ꯇꯧꯕ ꯀꯥꯟꯗ ꯕꯤꯖꯤ ꯑꯃ ꯂꯩꯔꯦ
ꯑ ꯍꯣꯏ ꯅꯪ ꯑꯩꯒ ꯇꯧꯃꯤꯟꯅꯕ ꯆꯥꯟꯅꯔꯝꯃꯅꯦꯕ ꯈꯪꯕ
ꯎꯝ
ꯀꯣꯜ ꯍꯥꯏꯔꯀꯥꯟꯗ ꯑꯗꯨꯝ ꯃꯝꯃꯒ ꯂꯩꯌꯦꯕ ꯒ꯭ꯔꯤꯟꯗꯣ
ꯎꯝ ꯑꯩꯅ ꯃꯨꯛ ꯑꯩꯅ ꯃꯨꯛ ꯄꯥꯏꯈꯠꯂꯒ ꯑꯗꯨꯝ ꯎꯪ ꯂꯩꯕ
ꯍꯣꯏ ꯑꯗꯨꯅꯦ ꯇꯧꯔꯛꯏꯖꯦ ꯑꯩ ꯑꯃꯨꯛ ꯇꯧꯏꯖꯦ ꯅꯪꯅ ꯇꯧꯔꯛꯄ ꯃꯇꯝꯗꯣ
ꯑ
ꯃꯃꯥꯡꯒꯤꯗꯣ ꯄꯥꯏꯈꯠꯂꯒ ꯀꯅꯦꯛꯁꯟ ꯇꯧꯔꯒ ꯎꯪꯉ ꯂꯩꯔꯒꯀꯣ ꯉꯥꯏꯍꯥꯛ ꯂꯩꯔ ꯀꯒ ꯇꯠꯈ꯭ꯔꯦ ꯑꯗꯨꯝ
ꯍꯧꯖꯤꯛ ꯃꯣꯏ ꯑꯦꯞ ꯑꯦꯞ ꯀꯤ ꯃꯥꯟꯖꯜꯂꯛꯑꯦ ꯁꯤꯗꯤ